ꯑꯣ ꯇꯥꯏꯌꯦ꯫
ꯑ ꯑ ꯍꯥꯏꯔꯣ ꯍꯥꯏꯔꯣ꯫
ꯑꯗꯨ ꯁꯥꯏꯅꯥꯁ ꯅꯥꯕꯒꯤ ꯌꯥꯗꯧ ꯃꯟꯗ꯭ꯔꯦꯅꯦ꯫
ꯍꯣꯏ ꯑꯩꯁꯨ ꯑꯦꯁꯤꯗ꯫ ꯐꯝ ꯂꯩꯔꯁꯨ ꯀꯨꯏꯅ ꯂꯩꯕ ꯌꯥꯗꯦ꯫
ꯍꯣꯏ ꯍꯣꯏ ꯑꯗꯨꯅꯤ ꯑꯦꯁꯤꯒ ꯐꯦꯟꯒꯨꯝꯕ ꯁꯨ ꯑꯣ ꯍꯣꯏ꯫ ꯅꯨꯡꯊꯤꯟꯕꯨꯗꯤ ꯈꯔ ꯈꯔ ꯐꯩꯌꯦ ꯑꯗꯣ ꯅꯨꯡꯗꯥꯡ ꯇꯨꯝꯕ ꯀꯥꯟꯗ ꯊꯥꯔꯒ ꯇꯨꯝꯃꯅꯗꯨꯀꯣ꯫
ꯑꯗꯨꯅꯤ꫰
ꯄꯦꯔꯥ ꯕꯦꯔꯥꯅꯤꯅꯦ꯫
ꯑꯩꯗꯤ ꯐꯦꯟ ꯑꯣꯏꯔꯁꯨ ꯏꯁꯇꯦꯟ ꯐꯦꯟꯗꯣ ꯉꯝꯗꯦ ꯁꯤꯂꯤꯡ ꯐꯦꯟ ꯑꯣꯏꯕꯅꯦ
ꯍꯣꯏ ꯍꯣꯏ ꯑꯩꯈꯣꯏꯒꯤꯁꯨ ꯑꯗꯨꯒꯨꯝꯕ ꯑꯣꯏ ꯑꯗꯨꯒ ꯑꯩꯈꯣꯏ ꯍꯣꯏ ꯍꯣꯁꯇꯦꯜꯗ ꯑꯦ ꯑꯗꯨꯒꯤ ꯍꯟꯗꯛ ꯀꯨꯏꯗ꯭ꯔꯤꯌꯦ ꯅꯨꯃꯤꯠ ꯍꯞꯇꯥ ꯑꯃ ꯐꯥꯗ꯭ꯔꯤ ꯑꯩꯅ ꯍꯣꯁꯇꯦꯜꯗꯒꯤ ꯊꯣꯛꯄꯀꯣ
ꯑꯥ
ꯂꯩꯕ ꯍꯣꯁꯇꯦꯜꯗꯗꯤ ꯑꯗꯨꯝ ꯃꯔꯨꯞ ꯀꯣꯏꯁꯨ ꯂꯩꯑ ꯃꯤꯁꯨ ꯑꯗꯨꯝ ꯁꯥ ꯁꯥꯕꯒꯤ ꯊꯥꯕ ꯑꯣꯏꯔꯝꯃꯅꯤ ꯊꯥꯒꯅꯨ ꯍꯥꯏꯕꯁꯨ ꯌꯥꯗꯦꯀꯣ ꯑꯗꯨ ꯍꯥꯏꯕꯗꯤ ꯑꯗꯨꯒꯨꯝꯕꯗꯤ ꯑꯥ ꯃꯤ ꯌꯥꯝꯒꯗꯧꯕ ꯃꯐꯝꯅꯤꯅ ꯑꯩꯈꯣꯏꯒꯤ ꯏꯁꯥꯒꯤ ꯈꯛꯇ ꯈꯟꯕ ꯌꯥꯗꯦꯅ
ꯑꯝ ꯎꯝ ꯍꯣꯏ ꯑꯩꯁꯨ ꯑꯩꯁꯨ ꯎꯝ ꯎꯝ
ꯑꯗꯨꯝ ꯂꯩ ꯑꯣꯏ ꯑꯩ ꯑꯩꯗꯤ ꯅꯣꯏꯕꯨꯁꯨ ꯀꯩꯁꯨ ꯁꯧꯕ ꯂꯩꯇꯦ ꯎ ꯅꯣꯏꯗ ꯐꯖꯅ ꯂꯩꯔꯣ ꯍꯥꯏꯗꯤ ꯑꯁꯤ ꯏꯁꯥꯒꯤ ꯄ꯭ꯔꯣꯕ꯭ꯂꯦꯝꯁꯨ ꯂꯩꯕꯅꯤꯅ ꯑꯗꯨꯝ ꯊꯣꯛꯈ꯭ꯔꯒꯦ ꯍꯥꯏꯅ ꯍꯥꯏꯕ ꯀꯥꯟꯗ ꯃꯣꯏꯁꯨ ꯋꯥꯈꯜ ꯌꯥꯝ ꯅꯨꯡꯉꯥꯏꯇ꯭ꯔꯦ ꯆꯍꯤ ꯑꯅꯤ ꯑꯍꯨꯝꯈꯛ ꯑꯗꯨꯝ ꯂꯩꯃꯤꯟꯅꯕꯒꯤ ꯑꯗꯨꯁꯨ ꯑꯩꯒꯤ ꯏꯁꯥꯒꯤ ꯈꯟꯗ꯭ꯔꯗꯤ ꯌꯥꯗꯦ ꯍꯥꯏꯅ ꯑꯩ ꯊꯣꯛꯂꯒ ꯊꯣꯛꯈ꯭ꯔꯕꯅꯤ ꯍꯣꯠꯆꯗ ꯁꯦꯟ ꯊꯥꯔꯒ ꯇꯨꯝꯕꯗꯤ ꯌꯥꯝ ꯋꯥꯏꯅꯦ
ꯎꯝ ꯎꯝ ꯍꯣꯏ ꯇꯃꯦ ꯑꯩꯁꯨꯀꯣ ꯁꯥꯔꯁꯨ ꯐꯦꯟ ꯊꯥꯔꯒ ꯇꯨꯝꯕ ꯉꯝꯗꯦ ꯁꯨꯡ ꯌꯥꯝ ꯉꯝꯗꯦ ꯑꯗꯣ ꯑꯩ ꯋꯥꯟ ꯑꯋꯥꯔꯒꯨꯝꯕ ꯇꯧꯋꯦꯅ ꯑꯩ ꯅꯥꯇꯣꯟ ꯐꯨꯟꯕ ꯍꯧꯔꯅꯤ ꯑꯗꯨꯗꯤ ꯐꯦꯟ ꯊꯥꯔꯒ ꯇꯨꯝꯃꯁꯨꯀꯣ ꯑꯗꯨꯝ ꯎꯝ ꯍꯧꯒꯠꯂꯅꯤ ꯍꯧꯒꯠꯂꯒ ꯅꯥꯇꯣꯟ ꯐꯨꯟꯕꯒꯤ ꯇꯨꯝꯕ ꯌꯥꯗ꯭ꯔꯦꯕ ꯑꯗꯨꯗꯤ ꯑꯗꯨꯝ ꯐꯦꯟ ꯑꯣꯐ ꯇꯧ ꯑꯗꯨꯒ ꯑꯦꯁꯤꯗꯁꯨ ꯂꯩꯔꯤꯗꯤ ꯑꯦꯁꯤꯒꯤ ꯎ ꯅꯨꯡꯁꯤꯠꯇꯣ ꯅꯥꯇꯣꯟꯗ ꯑꯗꯨꯝ ꯇꯥꯎꯔꯤ ꯎꯝ ꯅꯥꯏ ꯆꯤꯛ ꯆꯤꯛ ꯆꯤꯛ ꯆꯤꯛ ꯅꯥꯢ
ꯍꯣꯏ ꯑꯗꯨ ꯑꯁꯤꯒꯤꯁꯨ ꯌꯥꯝ ꯍꯧꯕ ꯀꯥꯟꯗꯗꯤ ꯈꯔ ꯁꯤꯔꯦꯁꯗꯤ ꯑꯣꯏꯗꯦ ꯑꯗꯨ ꯃꯣꯏ ꯀꯟꯅ ꯇꯧꯔꯗꯤ ꯁꯤꯔꯌꯁ ꯌꯥꯝ ꯑꯣꯏꯌꯦꯅꯦ
ꯑꯣꯏꯍꯦ ꯑꯩꯁꯨ ꯇꯧꯔꯕꯅꯦ ꯑꯗꯨꯗ ꯇꯧꯕꯒꯤ ꯑꯩ ꯁꯤ ꯑꯁ ꯑꯁ ꯑꯗꯨꯣ ꯐꯥꯔꯦꯀꯣ ꯅꯣꯏ ꯍꯣꯏ ꯅꯪꯅ ꯍꯧꯖꯤꯛ ꯇꯧꯕ ꯁ ꯋꯥꯔꯝꯅꯤ ꯅꯥꯔꯝꯅꯤ ꯑꯗꯨꯕꯨ ꯅꯪꯒꯤ ꯃꯤꯛ ꯕ꯭ꯂꯔꯠ ꯃꯇꯥꯡꯗꯗꯤꯀꯣ ꯑꯁꯨ ꯋꯥꯕꯅꯤ
ꯍꯣꯏ ꯑꯁꯤꯒꯤ ꯑꯩꯈꯣꯏꯒꯤ ꯅꯥꯇꯣꯟꯒꯤ ꯃꯊꯛꯇꯒꯤ ꯑꯗꯨꯝ ꯃꯤꯠꯇ ꯑꯗꯨꯝ ꯀꯣꯛꯇ ꯑꯗꯨꯝ ꯀꯩꯅꯣ ꯃꯥꯒꯤ ꯁꯤꯡꯅꯤꯗꯣ ꯆꯠꯂꯦ ꯍꯥꯏꯌꯦꯕꯀꯣ
ꯑꯥ
ꯎꯝ
ꯇꯧꯋꯦ ꯇꯧꯋꯦ
ꯑꯗꯨꯒꯤ ꯍꯣꯁꯇꯦꯜꯗꯒꯤ ꯊꯣꯛꯈ꯭ꯔꯦ ꯉꯔꯥꯡꯁꯨ ꯂꯥꯏꯕ꯭ꯔꯦꯔꯤꯗꯣ ꯑꯗꯨꯝ ꯌꯦꯡꯉꯝꯃꯦ ꯍꯟꯗꯛꯇꯤ ꯑꯩꯅ ꯍꯦꯟꯕ ꯐꯝꯒꯗꯧꯅꯤ ꯑꯗꯨꯒ ꯑꯩꯅ ꯑꯣꯟ ꯇꯧꯅꯤꯡꯉꯗꯤ ꯇꯧꯒꯅꯤ ꯑꯣꯐ ꯇꯧꯅꯤꯡꯉꯗꯤ ꯇꯧꯅꯤ ꯍꯥꯏꯕ ꯊꯝ ꯊꯝꯃꯦ ꯊꯝꯅꯦ
ꯑ ꯑꯥ ꯑꯥ ꯑꯩꯗꯤ ꯃꯤꯠ ꯕ꯭ꯂꯔ ꯃꯤꯠ ꯈꯛꯇꯪ ꯕ꯭ꯂꯔꯗꯗꯗꯤ ꯐꯕ
ꯍꯣꯏ
ꯅꯥꯇꯣꯟꯅꯦ ꯃꯤꯀꯅꯦ ꯀꯀꯅꯦ ꯅꯅꯥꯕ ꯈꯪꯕꯅꯥ ꯅꯅꯥꯕꯗ ꯑꯗꯨꯝ ꯅꯥꯔꯔꯣꯏ ꯑꯃꯨꯛꯀ ꯌꯥꯝ ꯅꯥꯔꯛꯑꯅꯤ ꯅꯥꯔꯔꯣꯏ ꯌꯥꯝ ꯅꯥꯔꯒꯅꯤ ꯑꯗꯨꯗ ꯑꯦꯃꯤꯛꯇꯣ ꯭ꯂꯥꯔ ꯆ ꯅꯅꯥꯃꯜꯕꯤꯒꯦꯀꯣ
ꯑꯣ ꯑꯣ
ꯏꯕꯅ ꯇꯧꯕꯅꯦ ꯑꯩ ꯑꯩꯗꯤ ꯇꯧꯈ꯭ꯔꯦ ꯃꯤꯠꯇꯣ ꯑꯅꯤꯃꯛ ꯕ꯭ꯂꯔ ꯆꯠꯄꯅꯦ ꯈꯪꯕ꯭ꯔꯥ ꯅꯥꯃꯟ ꯅꯥꯃꯟ ꯅꯥꯝꯃꯟꯕꯒꯤ ꯏꯟꯐꯦꯛꯁꯟꯗꯨ ꯄꯨꯔꯥ ꯀꯟꯈ꯭ꯔꯕꯒꯤꯀꯣ
ꯍ ꯍꯣꯏ
ꯑꯗꯨꯗ ꯀꯦꯗꯦ ꯑꯁꯤꯗꯤ ꯑꯁ ꯑꯩꯒꯤ ꯄꯤ ꯀꯨꯝꯕꯅꯦ ꯈꯥꯡꯕꯗ ꯄꯤ ꯇꯥꯕꯅꯦꯕ ꯀꯣꯛꯁꯨ ꯅꯥꯕ ꯀꯣꯛ ꯇꯥꯟ ꯁꯨ ꯇꯟꯗꯕ ꯄꯨꯔꯥ ꯇꯪꯈꯥꯏ ꯁꯥꯏꯠ ꯑꯃꯗꯤ ꯅꯥꯕꯗꯗꯦ ꯍ ꯑꯗꯨꯒꯤ ꯃꯅꯨꯡꯗ ꯅꯥꯕꯅꯤꯅ ꯃꯥꯂꯤꯁ ꯇꯧꯔꯁꯨ ꯐꯪꯗꯦ ꯑꯗꯨꯝ ꯇꯣꯟꯗ ꯑꯗꯨꯝ ꯕꯕꯥꯕ ꯄꯥꯏꯔꯒ ꯂꯩꯔꯕꯅꯦ ꯑꯗꯨꯒꯤꯁꯦ ꯁꯤꯗꯤ ꯌꯥꯗ꯭ꯔꯦꯅꯦ ꯑꯩꯁꯨ ꯍꯣꯁꯄꯤꯇꯥꯜꯗ ꯌꯦꯡꯕ ꯆꯠꯂꯦ ꯆꯠꯂꯒ ꯏꯟꯐꯦ ꯐꯦꯛꯁꯟ ꯇꯧꯕꯒꯤꯅꯦ ꯅꯪꯁꯦ ꯏꯟꯐꯦꯛꯁꯟ ꯌꯥꯝ ꯀꯟꯈ꯭ꯔꯦ ꯑꯗꯨꯒꯤꯅꯦ ꯤ ꯗꯥꯛ ꯑꯦꯟꯇꯤꯕꯥꯌꯣꯇꯤꯛ ꯀ ꯃ ꯅꯣꯁ ꯗ꯭ꯔꯣꯞꯈꯩ ꯀꯥꯞꯄꯤꯔꯛꯑꯦ ꯑꯗꯨ ꯇꯧꯑꯣ ꯆꯥꯔ ꯅꯪꯒꯤ ꯅꯦꯁꯥ ꯄꯣꯂꯤꯞꯁꯤꯁꯨ ꯊꯨꯕ ꯃꯇꯝꯗꯗꯤ ꯂꯧꯊꯣꯛꯅꯤꯡꯉꯥꯏ ꯇꯧꯔꯁꯤꯦꯅꯀꯣ ꯃꯣꯏꯅ ꯍꯥꯏꯕ ꯑꯗꯨꯗꯨꯗꯤ ꯑꯗꯨ ꯑꯗꯨ ꯂꯧꯊꯣꯛꯑꯗꯤ ꯅꯪ ꯈꯔ ꯐꯔꯅꯤ ꯅ ꯑꯗꯨ ꯄꯣꯂꯤꯞꯁꯇꯣ ꯀꯨꯏꯅ ꯊꯝꯃꯗꯤ ꯑꯗꯨꯗꯒꯤ ꯃꯣꯠ ꯃꯣꯠꯄ ꯆꯥꯔꯒꯗ ꯏꯟꯐꯦꯛꯁꯟ ꯇꯧꯕ ꯌꯥꯏ ꯍꯥꯏꯕ ꯑꯩꯒꯤꯗꯤ ꯏꯟꯐꯦꯛꯁꯟ ꯇꯧꯈ꯭ꯔꯦ ꯍꯥꯏꯌꯦꯕ ꯑꯗꯨꯒꯤ ꯏꯟꯐꯦꯛꯁꯟꯗꯣ ꯀꯟꯈ꯭ꯔꯦ ꯍꯥꯏꯕ ꯑꯩꯒꯤꯗꯤ ꯨꯖꯤꯒꯤ ꯑꯗꯨꯝ ꯃꯣꯏꯅ ꯊꯨꯕ ꯃꯇꯝꯗ ꯂꯧꯊꯣꯛꯑꯁꯦꯅꯗꯤ ꯍꯥꯏ ꯋꯥꯕꯅꯦ ꯑꯁ ꯈꯪꯕ ꯋꯥꯏ
ꯃꯤꯠ ꯄꯨꯂꯥ ꯆꯠꯄꯗꯒꯤ ꯀꯔꯤꯅꯣ ꯄꯨꯔꯥ ꯈꯪꯅꯩ
ꯑꯩꯒꯤꯗꯤ ꯑꯩꯒꯤꯗꯤꯀꯣ
ꯎꯝ
ꯐꯥꯔꯁꯇ ꯍꯣꯏ ꯑꯩꯗꯤ ꯅꯍꯥꯟ ꯑꯩꯈꯣꯏꯒꯤ ꯕ꯭ꯔꯥꯗꯔꯒ ꯊꯕꯛ ꯇꯧꯃꯤꯟꯅꯔꯝꯕ ꯃꯣꯏ ꯗꯥꯛꯇꯔꯅꯤ ꯍꯥꯏꯕ ꯇꯥꯔꯦ ꯑꯗꯨ ꯗꯇꯔꯗꯨ ꯑꯗꯨꯝ ꯑ ꯃꯥꯒꯤ ꯌꯨꯝꯗꯁꯨ ꯑꯗꯨꯝ ꯀ꯭ꯂꯤꯅꯤꯛ ꯂꯩꯌꯦ ꯍꯥꯏꯌꯦꯕꯀꯣ
ꯑꯗꯨ ꯑꯗꯨꯒꯤ ꯀ꯭ꯂꯤꯅꯤꯛꯛꯇ ꯐꯥꯔꯁꯇ ꯌꯦꯡꯉꯦ ꯌꯦꯡꯕ ꯀꯥꯟꯗ ꯃꯣꯏꯗꯤ ꯁꯤꯒꯤ ꯅꯁꯔ ꯄꯨꯣꯂꯤꯁ ꯑꯗꯨꯒꯨꯝꯕ ꯊꯣꯛꯀꯦ ꯇꯧꯔꯦ ꯍꯩꯇꯦꯕ ꯃꯣꯏꯗꯤ
ꯑꯥ
ꯁꯅꯥꯁ ꯍꯥꯎꯔꯤꯅꯤ ꯍꯥꯏꯗꯤ ꯍꯥꯏꯌꯦꯕꯀꯣ ꯑꯗꯨ ꯑꯍꯣꯏ ꯑꯗꯨꯗꯤ ꯑꯗꯨ ꯍꯥꯏꯔꯒ ꯃꯣꯏꯅ ꯃꯥꯅ ꯇꯦꯛ ꯇꯧꯕ ꯀꯥꯟꯗ ꯁꯤ ꯑꯩꯈꯣꯏꯒꯤ ꯅꯥꯇꯣꯟꯗ ꯃꯅꯨꯡꯗ ꯁꯔꯨ ꯑꯃꯗꯣ ꯈꯔ ꯀꯣꯏꯔꯦ ꯍꯥꯏꯌꯦꯕ ꯃꯣꯏꯅ ꯍꯥꯏꯕꯗꯣ
ꯑ ꯑꯥ
ꯑ ꯑꯗꯨ ꯑꯗꯨꯃꯥꯏꯅ ꯍꯥꯏꯌꯦ ꯑꯗꯨ ꯅꯪꯅꯦ ꯎꯝ ꯍꯧꯖꯤꯛ ꯑꯁꯤ ꯍꯤꯗꯥꯛꯁꯤꯡꯗꯨꯗꯤ ꯍꯥꯞꯄꯑꯣ ꯑꯗꯨ ꯍꯤꯗꯥꯛ ꯍꯥꯞꯄ꯭ꯔꯁꯨ ꯑꯗꯨ ꯀꯣꯏꯕꯅꯤꯅ ꯌꯧꯒꯗꯧꯕ ꯃꯐꯝꯗꯗꯤ ꯍꯤꯗꯥꯛꯇꯨ ꯌꯧꯔ ꯑꯗꯨꯒꯤ ꯍꯤꯗꯥꯛꯇ ꯍꯥ ꯍꯥꯞꯄꯗ ꯀꯥꯟꯅꯗ꯭ꯔꯦ ꯍꯥꯏꯌꯦꯕ ꯑꯃ ꯑꯣꯏꯅ ꯍꯥꯏꯕꯗꯣ
ꯎꯝ ꯎꯝ ꯎꯝ
ꯑꯗꯨ ꯈꯔ ꯂꯩꯔꯒ ꯍꯣꯏ ꯑꯗꯨꯗꯤ ꯐꯔꯦ ꯍꯥꯏꯕ ꯀꯥꯟꯗ ꯃꯣꯏꯅ ꯑꯁꯤ ꯅꯨꯃꯤꯡ ꯑꯁꯤ ꯅꯨꯃꯤꯗꯥ ꯑꯩ ꯑꯁꯤ ꯍꯣꯁꯄꯤꯇꯥꯜꯗ ꯁꯤ ꯍꯣꯁꯄꯤꯇꯥꯜꯗ ꯇꯥꯒꯗꯕꯅꯤ ꯑꯗꯨꯗ ꯂꯥꯛꯑꯣ ꯍꯥꯏꯅ ꯑꯩ ꯆꯠꯂꯦ ꯆꯠꯄ ꯀꯥꯟꯗ ꯃꯣꯏ ꯑꯗꯨ ꯑꯁꯤ ꯍꯧꯖꯤꯛ ꯅꯅꯥꯁꯜ ꯄꯨꯂꯤꯁꯀꯤ ꯒꯤ ꯃꯣꯏ ꯀꯩꯁꯨ ꯍꯥꯏꯗꯦꯅꯦ ꯀꯩꯗꯧꯔꯣ ꯈꯪꯗꯦ ꯑꯗꯨꯒ ꯃꯅꯨꯡꯗ ꯑꯣꯏꯅ ꯁꯔꯨꯗꯣ ꯈꯔ ꯄꯥꯏꯔꯦ ꯍꯥꯏꯌꯦꯕꯀꯣ
ꯍ ꯇꯥꯎ ꯃ ꯁꯔꯨꯁꯨ ꯀꯣ
ꯎꯝ
ꯇꯧꯋꯦ ꯇꯧꯋꯦ ꯑꯩꯈꯣꯏ ꯇꯥꯁꯨ ꯕꯣꯜꯁ ꯅꯥꯕꯗꯒꯤ ꯃꯤꯅ ꯃꯥꯒꯤ ꯅꯥꯇꯣꯟꯗ ꯀꯥꯎꯕ ꯁꯣꯏꯔꯒ ꯑꯗꯨꯗꯤ ꯃꯥꯒꯤ ꯅꯥꯇꯣꯟꯒꯤ ꯁꯔꯨꯗꯣ ꯀ꯭ꯔꯦꯛ ꯆꯠꯈ꯭ꯔꯦꯕ ꯑꯗꯨꯗꯤ ꯃꯥꯁꯨ ꯑꯗꯨꯝ ꯁꯥꯏꯅꯥꯁ ꯂꯩꯕꯗꯣ ꯑꯗꯨꯝ ꯂꯩꯔꯦ ꯃꯥꯁꯨ ꯑꯗꯨꯒꯤ ꯃꯥꯒꯤꯗꯤ ꯑꯣꯇꯤ ꯇꯧꯗ꯭ꯔꯗꯤ ꯌꯥꯗ꯭ꯔꯦꯕ
ꯑꯣ
ꯑꯗꯨꯝ ꯇꯧꯔꯒ ꯂꯩꯔꯤ ꯑꯩꯈꯣꯏꯁꯨ ꯑꯗꯣ ꯁꯥꯏꯅꯥꯁꯇ ꯃꯤ ꯃꯌꯥꯝꯗꯤ ꯑꯁꯦꯡꯕꯗꯤ ꯁꯤ ꯂꯩꯗꯤ ꯂꯩꯕꯅꯤ ꯑꯗꯨ ꯑꯣꯏꯔꯁꯨ ꯀꯟꯕ ꯂꯩꯌꯦꯕ
ꯍꯣꯏꯅꯦ ꯑꯩꯈꯣꯏ ꯑꯩꯈꯣꯏ ꯑꯩꯈꯣꯏ ꯀꯣꯆꯤꯡ ꯂꯧꯃꯤꯟꯅꯕ ꯅꯨꯄꯥ ꯃꯥꯁꯨ ꯑꯥ ꯑꯩꯅ ꯑꯩꯅ ꯍꯥꯏꯕꯀꯣ
ꯎꯝ
ꯑꯩꯅ ꯍꯥꯏꯕꯗ ꯑꯩ ꯀ ꯚꯥꯏ ꯅꯪ ꯉꯁꯤ ꯀꯔꯤ ꯀꯩꯂꯥꯁ ꯂꯥꯛꯇꯦ ꯀꯔꯤ ꯇꯧꯕ꯭ꯔꯥ ꯍꯥꯏꯗ ꯑꯩꯗ ꯅꯥꯌꯦꯦ ꯍꯥꯏꯕꯀꯣ
ꯎꯝ ꯎꯝ ꯎꯝ
ꯅꯥꯏ ꯍꯥꯏꯕꯗ ꯀꯔꯤ ꯑꯣꯏꯅ ꯅꯥꯕ꯭ꯔꯥ ꯅꯥꯁꯨ ꯌꯥꯝ ꯅꯥꯒꯜꯂꯦ ꯍꯥꯏꯕ ꯑꯩꯉꯣꯟꯗ ꯑꯗꯨ ꯍꯥꯏꯗꯣ ꯑꯁꯤꯅ ꯁꯥꯏꯅꯥꯁ ꯅꯥꯕꯅꯤ ꯍꯥꯏꯔꯗꯤ ꯑꯩꯈꯣꯏꯁꯨ ꯅꯥꯌꯦꯦ ꯍꯥꯏꯌꯦꯕꯀꯣ
ꯎꯝ
ꯑꯗꯨ ꯑꯩꯅ ꯌꯦꯡꯉꯤ ꯑꯗꯨ ꯃꯇꯝꯗ ꯃꯥꯒꯤ ꯁ ꯑꯩꯅ ꯁꯨꯃꯥꯏꯅ ꯑꯩꯈꯣꯏꯅ ꯕ꯭ꯔꯤꯊꯤꯡ ꯇꯧꯕꯗꯨꯒ ꯃꯥꯟꯅ ꯇꯧꯕꯗꯨꯣ ꯑꯗꯨꯝ ꯆꯞ ꯃꯥꯟꯩ ꯃꯤ ꯂꯣꯏꯅꯃꯛ ꯍꯣꯏ ꯃꯤ ꯂꯣꯏꯅꯃꯛ ꯑꯗꯨꯝ ꯂꯩꯗꯤ ꯂꯩꯕꯖꯥꯅꯤꯀꯣ ꯍꯥꯏꯅ ꯑꯗꯨꯝ ꯈꯟꯅꯔꯛꯇꯣꯏꯗꯤ ꯇꯧꯈ꯭ꯔꯕꯅꯤꯅꯦ
ꯂꯩꯌꯦ ꯃꯤ ꯂꯣꯏꯅꯃꯛ ꯂꯩꯕ ꯂꯩꯕꯗꯣ ꯀꯟꯕ ꯂꯩꯕ ꯂꯩꯔꯁꯨ ꯃꯤ ꯈꯔꯗꯤ ꯀꯩꯁꯨ ꯇꯧꯗꯕ ꯂꯩꯌꯦ ꯑꯗꯨ ꯑꯣ ꯈꯣꯏ ꯑꯈꯣꯏꯒꯨꯝꯕꯅꯦꯕ ꯀꯜꯂꯛꯄꯗꯣ
ꯍꯣꯏ ꯍꯣꯏ ꯍꯣꯏ
ꯇꯨꯅꯦ
ꯎꯝ ꯈꯔ ꯑꯈꯛ ꯑꯉꯥꯡ ꯑꯣꯏꯔꯤꯉꯩꯗꯤ ꯑꯩꯈꯣꯏ ꯀꯩꯅꯣ ꯑꯦꯛꯖꯥꯝ ꯊꯥꯔꯒ ꯑꯥꯔꯃꯤꯒꯤ ꯀꯩꯅꯣꯃ ꯆꯦꯜꯂꯦꯕꯀꯣ
ꯎꯝ ꯎꯝ
ꯑꯗꯨ ꯅꯨꯃꯤꯠ ꯑꯗꯨ ꯃꯇꯝꯁꯨ ꯌꯥꯝ ꯀꯜꯂꯦ ꯑꯩꯒꯤꯗꯣ ꯑꯃꯨꯛꯀꯜꯂꯦ ꯑꯗꯨꯒ ꯃꯣꯏꯅ ꯁꯦꯅꯥ ꯀꯕ ꯂꯩꯕ ꯈꯣꯏꯕꯨꯗꯤꯏ ꯂꯧꯔꯣꯏ ꯑꯃꯨꯛꯀ ꯍꯥꯏꯕꯅꯤꯕ
ꯎꯝ
ꯔꯤꯃꯦꯗꯤꯀꯜ ꯇꯧꯅꯤ ꯍꯥꯏꯕ꯭ꯔꯥ ꯀꯩꯅꯣꯝꯃ ꯍꯥꯏꯕꯥ ꯑꯗꯨ ꯑꯗꯨꯒꯤ ꯑꯁ ꯅꯨꯄꯥ ꯃꯥꯗꯤ ꯀꯩꯅꯣ ꯇ꯭ꯔꯤꯠꯃꯦꯟ ꯆꯠꯂꯦ
ꯎꯝ ꯎꯝ
ꯇ꯭ꯔꯤꯠꯃꯦꯟ ꯆꯠꯄꯗ ꯍꯣꯏ ꯀꯔꯤ ꯃꯣꯏꯗꯤ ꯀꯃꯥꯏꯅ ꯇꯧꯕꯥ ꯈꯪꯅꯗꯦ ꯑꯩꯗꯤ ꯑꯗꯣ ꯎ ꯎꯝ ꯃꯅꯨꯡꯗ ꯀꯩꯅꯣꯝꯃ ꯃꯥꯣꯏꯒꯤ ꯄ꯭ꯔꯣꯁꯤꯗꯤꯌꯔ ꯏꯟꯁꯇ꯭ꯔꯨꯃꯦꯟ ꯑꯃ ꯑꯗꯨꯝ ꯑꯥ ꯃꯅꯨꯡꯗꯗ ꯌꯧꯍꯜꯂꯣꯀꯣ
ꯎꯝ ꯎꯝ ꯎꯝ
ꯑꯗꯨ ꯕ꯭ꯂꯣꯛ ꯇꯧꯕ ꯑꯗꯨꯒꯨꯝꯕꯗꯣ ꯍꯧꯖꯤꯛꯅ ꯁꯥꯕ ꯄꯣꯂꯤꯠ ꯑꯗꯨꯒꯨꯝꯕ ꯑꯣꯏꯕ꯭ꯔꯥ ꯑꯩꯗꯤꯗꯤ ꯆꯞ ꯆꯁꯨꯗꯤ ꯍꯥꯟꯅꯤ ꯑꯗꯨꯒꯨꯝ ꯃꯣꯏ ꯑꯗꯨꯝ ꯊꯨꯒꯥꯏꯕ ꯃꯅꯤꯅꯦ
ꯎꯝ ꯇꯧꯕ ꯌꯥꯕꯅꯦ
ꯑꯗꯨꯒ ꯑꯗꯨꯝ ꯇꯧꯗꯤ ꯇꯧꯋꯦ ꯍꯌꯦ ꯑꯗꯨ ꯀꯩꯁꯨ ꯐꯠꯇꯦ ꯍꯌꯦꯑꯦ
ꯑꯣ ꯍꯣꯏ ꯃꯤꯗꯒꯤꯁꯨ ꯂꯩꯕꯅꯦ
ꯍꯣꯏ ꯍꯣꯏ
ꯑꯗꯨꯒꯤ ꯁꯥꯏꯅꯥꯁ ꯂꯩꯕꯨꯗꯤ ꯈꯔꯒꯤ ꯆꯦꯛꯁꯤꯟꯅꯤꯉꯥꯏꯅꯤ ꯎꯐꯨꯟꯗ ꯌꯥꯝꯅ ꯆꯠꯄꯒꯨꯝꯕ ꯇꯧꯔꯗꯤ ꯍꯦꯟꯅ ꯀꯩꯅꯣ ꯇꯧꯕꯅꯦ
ꯍꯣꯏꯅꯦ ꯃꯤꯁꯤꯡ ꯂꯣꯏ ꯂꯩꯔꯤ ꯂꯩꯕꯖꯠꯅꯤꯍ ꯈꯔ ꯈꯔꯗꯤ
ꯂꯩꯕꯅꯦ ꯂꯣꯏꯅꯃꯛ ꯑꯩꯁꯨ ꯑꯉꯥꯡ ꯑꯣꯏꯔꯝꯗꯥꯏꯗꯒꯤꯀꯣ
ꯍꯣꯏ
ꯇꯣꯏꯂꯦꯠꯇ ꯇꯥꯔꯝꯕꯗꯒꯤ ꯑꯗꯨꯗꯒꯤ ꯑꯗꯨꯝ ꯑꯩꯁꯨ ꯈꯔ ꯁꯣꯛꯄ ꯍꯥꯏꯌꯦ ꯑꯗꯨꯗꯒꯤ ꯁꯣꯛꯄꯗꯣ ꯑꯗꯨꯗꯒꯤ ꯑꯗꯨꯝ ꯌꯥꯔꯛꯇ꯭ꯔꯕ
ꯑꯣ
ꯎꯝ
ꯑꯗꯣ
ꯎꯝ
ꯍꯤꯗꯥꯛꯀꯨꯝꯕ ꯃꯣꯏ ꯃꯣꯏꯅꯁꯨ ꯅꯣꯡꯃꯁꯨ ꯌꯥꯝꯅ ꯏꯕꯤꯕ ꯂꯩꯔꯕꯅꯤꯅ
ꯎꯝ
ꯍꯣꯏ ꯍꯣꯏ ꯑꯗꯨꯒꯨꯝꯕ ꯍꯤꯗꯥꯛꯁꯨ ꯑꯩꯁꯨ ꯑꯩꯕꯨꯁꯨ ꯍꯤꯗꯥꯛ ꯃꯔꯤꯔꯥ ꯃꯉꯥꯔꯥ ꯏꯕꯤ ꯑꯗꯨꯒ ꯃꯁꯜ ꯏꯁꯄ꯭ꯔꯦꯗꯣ ꯅꯁ ꯏꯁꯄ꯭ꯔꯦ ꯅꯤꯔꯥ ꯏꯕꯤꯌꯦ ꯑꯗꯨꯒ ꯃꯥꯒꯤ ꯍꯥꯏꯕꯗꯤ ꯁꯦꯡꯗꯣꯛꯅꯕ ꯍꯥꯏꯕ ꯇꯥꯔꯦꯅꯦ
ꯎꯝ ꯎꯝ
ꯁꯦꯡꯗꯣꯛꯅꯕ ꯍꯥꯏꯅ ꯃꯍꯤ ꯑꯃ ꯏꯕꯤ ꯑꯗꯨ ꯑꯗꯨꯝ ꯍꯥꯞꯄꯦꯕ ꯑꯗꯨ ꯍꯥꯞꯄꯗꯤ ꯑꯗꯨꯝ ꯈꯔꯗꯤ ꯍꯣꯏ ꯅꯍꯥꯟꯒꯨꯝꯅ ꯀꯣꯛ ꯆꯤꯛꯄ ꯑꯗꯨꯒꯨꯝꯕꯗꯤ ꯇꯧꯗꯤ ꯇꯧꯗ꯭ꯔꯦꯕꯀꯣ
ꯎꯝ
ꯑꯩ ꯁꯤ ꯇꯧꯖꯝ ꯊꯝ ꯈ꯭ꯔꯕ ꯑꯗꯨꯒꯤ ꯂꯥꯏꯔꯤꯛꯁꯨ ꯄꯥꯗꯕ ꯌꯥꯗꯕꯤꯒꯤꯗ ꯂꯥꯏꯔꯤꯛ ꯄꯥꯕ ꯑꯗꯨ ꯑꯁ ꯋꯥꯈ꯭ꯔꯁꯅꯤꯍꯦ ꯑꯗꯨ ꯑꯩꯈꯣꯏ ꯏꯃꯨꯡꯅꯁꯨ ꯍꯥꯏꯌꯦ
ꯎꯝ
ꯌꯥꯝꯛ ꯀꯟꯅ ꯄꯥꯔꯁꯨ ꯅꯪ ꯊꯕꯛ ꯐꯪꯗ꯭ꯔꯁꯨ ꯅꯪꯒꯤ ꯍꯛꯆꯥꯡꯕꯨ ꯁꯣꯔꯗꯤ ꯅꯍꯪ ꯅꯪ ꯅꯨꯡꯉꯥꯏꯔꯣꯏ ꯅꯪ ꯋꯥꯈꯜ ꯁꯣꯜꯂꯅꯤꯀꯣ ꯑꯗꯨꯁꯨ ꯈꯔ ꯈꯔ ꯆꯦꯛꯁꯤꯟꯅ ꯂꯩꯔꯣ ꯍꯥꯏꯌꯦꯕꯀꯣ ꯍꯥꯏ ꯑꯗꯨꯗꯒꯤ ꯁꯥꯟꯅꯩ ꯑꯗꯣ ꯑꯩ ꯖꯝ ꯑꯩ ꯖꯝꯐꯥꯎꯗꯤ ꯑꯗꯨꯝ ꯋꯥꯅ ꯋꯥꯔꯁꯨ ꯑꯗꯨꯝ ꯇꯧꯈꯤꯒꯦ ꯑꯗꯨꯒ ꯄꯣꯠ ꯊꯥꯔꯁꯨ ꯄꯣꯠ ꯊꯥꯔꯒꯦ ꯍꯥꯏꯅ ꯑꯗꯨꯝ
ꯋꯥꯞꯖꯅꯤꯅꯦ ꯐꯦꯟ ꯑꯗꯨ ꯑꯩꯈꯣꯏꯒꯤ ꯑꯩꯈꯣꯏ ꯂꯩꯃꯤꯟꯅꯕ ꯑꯩꯈꯣꯏꯁꯨ ꯐꯦꯟꯕꯨꯗꯤ ꯌꯥꯝ ꯄꯥꯝꯕ ꯑꯗꯨꯗꯒꯤ ꯑꯗꯨꯝ ꯊꯥꯔꯒ ꯇꯨꯝꯃꯦ ꯅꯨꯡꯗꯥꯡꯁꯨ
ꯎꯝ ꯎꯝ ꯎꯝ
ꯎꯝ ꯃꯤ ꯅꯨꯡꯣꯏꯕꯗꯨ ꯈꯔ ꯑꯗꯨ ꯃꯤ ꯅꯣꯏꯕꯗꯨ ꯈꯣꯏꯗ ꯈꯔ ꯁꯥꯁꯨ ꯁꯥꯒꯟꯕꯅꯅꯤꯅꯦ
ꯍꯣꯏ ꯇꯧꯕꯅꯦ ꯅꯣꯏꯕꯁꯤꯡꯀꯣ ꯁꯥꯁꯨ ꯁꯥꯒꯟꯕꯅꯦ
ꯎꯝ ꯅꯣꯏꯌꯦ ꯑꯩꯈꯣꯏꯗꯤ ꯅꯣꯏꯕꯌꯦ ꯁꯥꯕꯒꯤ ꯇꯨꯝꯕ ꯌꯥꯗꯦ ꯍꯥꯏ ꯑꯗꯨꯝ ꯊꯥꯏ ꯑꯗꯨꯗꯒꯤꯗꯤ ꯀꯟꯒꯗꯧ ꯃꯥꯜꯅꯂꯦ ꯀ ꯀꯟꯈ꯭ꯔꯦ ꯑꯗꯨꯗꯤ ꯍꯣꯁꯇꯦꯜꯗꯒꯤ ꯊꯣꯛꯈ꯭ꯔꯦ ꯍꯧꯖꯤꯛꯇꯤ ꯊꯦꯡꯁꯨ ꯂꯩꯇꯦ ꯑꯩꯈꯣꯏꯅ ꯂꯩꯕꯗꯣ
ꯑꯩꯗꯤ ꯏꯁꯥꯒꯤ ꯔꯨꯝ ꯂꯩꯕꯅꯤꯅꯀꯣ ꯐꯦꯟ ꯊꯥꯅꯤꯡ ꯕꯗ ꯊꯥꯏ ꯊꯥꯅꯤꯡꯗꯕꯗ ꯑꯗꯨꯝꯗꯤ ꯇꯧꯕꯅꯤꯅ ꯍꯧꯖꯤꯛꯀꯤ ꯄ꯭ꯔꯣꯕ꯭ꯂꯦꯝ ꯂꯩꯇꯦꯗ ꯑꯗꯨ ꯑꯣꯏꯔꯁꯨ ꯑꯩꯁꯨ ꯐꯦꯟꯁꯦ